ꯑꯗꯣꯝꯅ ꯆꯥꯛ ꯆꯥꯔ ꯇꯨꯝꯕ ꯑꯇ ꯍꯤ ꯀꯅ ꯆꯥꯡꯉꯥꯏꯦ
ꯑꯩꯁꯨ ꯆꯥꯛꯇꯣꯛꯑꯦ ꯑꯗꯨꯒ ꯋꯥꯏꯇꯩꯊꯣꯛꯑꯦ ꯀꯣꯟ ꯐꯦꯡꯗꯣꯛꯑꯦ
ꯎꯝ
ꯑꯩꯈꯣꯏ ꯐꯥꯎꯅ ꯐꯤꯔꯣꯟꯜ ꯈꯤꯇ ꯁꯨꯌꯦ ꯃꯥꯒꯤ
ꯎꯝ ꯅꯣꯡꯌꯥꯝ ꯃꯪꯏ
ꯎꯝ ꯑꯁꯤ ꯁꯨꯒꯦꯅ ꯇꯧꯕꯅꯦ ꯑꯩꯁꯦ ꯅꯣꯡꯆ ꯃꯪꯖꯂ
ꯀꯃꯛ ꯥꯏꯁꯨꯔꯕ ꯍꯌꯦꯡꯅ ꯀꯩꯅꯣ ꯍꯌꯦꯡ ꯃꯊꯪꯗ ꯁꯨꯔꯅꯤ ꯑꯩꯁꯨ ꯇꯜꯂꯦ ꯄꯨꯡꯅꯝꯕꯔ
ꯐꯤꯔꯣ ꯑꯁ ꯁꯥꯒꯖꯕꯗ ꯁꯤꯔꯅꯤ ꯍꯥꯏ ꯏ ꯐꯤꯔꯣꯅ ꯇꯥꯂꯦꯔ ꯃꯦꯟꯁꯤ
ꯎꯝ
ꯐꯔꯦ
ꯑꯃ ꯃꯛ ꯁꯗ
ꯑꯝꯕꯔꯗꯅ ꯅꯛꯁꯨꯕꯕ
ꯃꯁ ꯎ ꯎꯝ ꯔ ꯍꯌꯦꯡ ꯆꯠ ꯆꯔꯣ ꯀꯩꯅꯣ ꯍꯣꯁꯄꯤꯇꯥꯜꯗꯣ
ꯍꯌꯦꯡ ꯆꯠꯇ꯭ꯔꯁꯨ ꯌꯥꯏꯌꯦ ꯍꯌꯦꯡ ꯈꯨꯗꯛꯃꯛ
ꯍꯌꯦꯡ ꯆꯠꯂꯒ ꯐꯔ ꯌꯥꯝ ꯇꯥꯟꯅꯔꯦ
ꯍꯣꯏ ꯈꯜꯂꯦ ꯑꯗꯨꯝ ꯆꯠꯑꯁꯦ ꯍꯥꯏꯏꯗ
ꯑ
ꯑꯩꯒꯤ ꯐꯨꯔꯤꯠ ꯑꯃ ꯐꯤꯒꯔ ꯁꯥꯔꯠ ꯑꯃ ꯂꯩꯕꯅꯦꯕ
ꯎꯝ
ꯑꯗ ꯅꯈꯣꯏ ꯄꯨꯖꯥꯁꯤꯅ ꯀꯦꯞ ꯆꯠꯄꯗ ꯂꯤꯠꯄ꯭ꯔꯥ ꯈꯪꯗꯦꯕ ꯆꯟꯗꯣꯜꯂꯒꯅ ꯈꯨꯗꯥꯡꯁꯤꯗ ꯆꯨ ꯂꯩꯔꯦꯕ ꯈꯪꯕ꯭ꯔꯥ
ꯎꯝ ꯀꯇ꯭ꯔꯦ ꯅ ꯃꯥꯏꯇꯅ ꯀ ꯀꯌꯥꯃꯣ ꯑꯩ ꯆꯅꯣꯗꯤ ꯈꯪꯗꯦ
ꯆꯨꯔ ꯂꯩꯔꯦ ꯍꯥꯏꯕ ꯀꯣꯐꯤ ꯀꯂꯔꯗꯨꯗ ꯋꯥ꯭ꯋꯥꯏꯠꯇꯨꯅ ꯆꯨꯔꯗꯤ ꯐꯖꯔꯦ
ꯑꯥꯎ ꯍ ꯍ ꯇꯣꯡꯁꯨꯗꯝ
ꯆꯣꯡꯊꯣꯛꯑꯒ ꯂꯩꯔꯦ ꯍꯥꯏꯕ ꯑꯗꯨꯕꯨ ꯑꯁꯣꯅ ꯆꯠꯊꯣꯛꯄꯗ ꯑꯝꯇꯗꯤ ꯄꯄ ꯌꯥꯔꯣꯏ ꯍꯥꯏꯕꯅꯤꯅ ꯀꯔꯤ ꯑꯉꯥꯡꯅꯣ ꯈꯪꯗꯦ ꯑꯩꯗꯤ ꯁ ꯅꯤꯡ ꯃꯅꯝꯀꯣ ꯍꯣꯏ ꯍꯦꯛ ꯈꯨꯗꯥꯡꯗꯅꯤ ꯑꯗꯨꯁꯨ
ꯊꯦꯒꯠꯄ ꯖꯒꯥ ꯌꯥꯗꯕ ꯖꯒꯥꯗ
ꯊꯦꯛꯀꯠꯄꯕꯨꯗꯤ ꯌꯥꯏꯑꯕ ꯊꯦꯛꯀꯠꯂ ꯇꯥꯔꯁꯨ ꯊꯦꯛꯊꯕꯅꯗꯤ ꯐꯖꯩꯗꯅ ꯂꯩꯇ
ꯍ ꯍꯣ ꯍ ꯍ ꯎꯝ
ꯑꯗꯨꯗꯨꯒꯤ ꯀꯩꯅꯣ ꯀꯣꯛ ꯁꯥꯡꯅꯣ ꯑꯩꯁꯦ ꯍꯣꯔꯦꯟ ꯑꯝꯇ ꯌꯦꯡꯒꯦ ꯇꯧꯕꯅꯤ
ꯇꯃꯥꯟꯒꯤꯗꯤ ꯈꯪꯗꯦ ꯑꯇꯩ ꯑꯇꯩ ꯆꯨꯕꯗꯤ ꯍꯪꯉꯤ ꯁꯥ ꯅꯣꯟ ꯆꯨꯕꯁꯦ ꯀꯣꯛꯇꯣꯛꯄ ꯀꯥꯟꯗꯅꯦ ꯑꯩꯈꯣꯏ ꯁꯤꯒꯤꯁꯨ ꯀ ꯋꯥ ꯁꯕꯗꯪꯋꯥꯁꯅ ꯍꯩ ꯂꯥꯛꯗꯅ ꯑꯗꯨ ꯑꯗꯨ ꯍꯇꯥꯔꯦ
ꯀꯣꯛꯇꯝꯅꯦ ꯍꯥꯏꯕꯁꯨ ꯀꯣꯛꯀꯣꯛ ꯇꯝꯅꯦ ꯐꯥꯎꯟꯗꯦꯁꯟꯒꯨꯝꯕ ꯀꯩ ꯒꯨꯝꯕꯁꯨꯅꯦ ꯃꯦꯠ ꯂꯣꯏ ꯑꯣꯏꯕꯅꯤꯅꯅꯦ
ꯎꯝ ꯌꯥꯗꯕ ꯗꯥꯛ ꯂ ꯍꯕ
ꯂꯩꯕ ꯌꯥꯗꯦꯕ ꯆꯦꯛꯁꯤꯟꯅ ꯁꯨꯛꯇꯧ ꯇꯧꯗꯦꯕ ꯈꯪꯕ꯭ꯔꯅ ꯐꯤꯔꯨꯔꯣꯅꯦꯅ
ꯑ ꯏꯇ ꯆ ꯃꯥꯉ
ꯈꯨꯗꯥꯡꯗꯨꯁꯨ ꯑꯁꯥꯡꯕꯅꯦ ꯍꯥꯏꯕ ꯑꯗꯨꯗꯤ ꯈꯔ ꯊꯦꯛꯀꯠꯂꯒ ꯇꯧꯔꯨꯗꯅ ꯑꯗꯨꯗꯤ ꯇꯧꯔꯝꯃꯣꯏꯅꯦꯕ ꯃꯇꯥꯏꯗꯨꯗ ꯆꯨꯍꯜꯂꯛꯏꯅꯤꯅꯦ
ꯍ
ꯑꯩꯈꯣꯏꯁꯦ ꯅꯪꯉꯣꯟꯗꯩ ꯄꯣꯠ ꯂꯧꯅꯤꯩ ꯍꯥꯏꯕ꯭ꯔꯣ
ꯍꯥꯏꯕꯅꯦ
ꯎꯝ ꯍꯜꯂꯑꯒ ꯆꯁꯤꯦ ꯍꯥꯏꯕꯅꯤ ꯎꯝꯪ ꯄꯥꯠ ꯆꯠꯄꯩꯁꯨ ꯍꯥꯏꯕꯅꯤ ꯍꯩꯅꯧ ꯄꯥꯝꯕ ꯌꯦꯡꯕꯁꯤꯁꯨ ꯍꯥꯏꯕꯅꯤ ꯍꯥꯏꯈꯤꯅꯤ ꯆꯥꯁ
ꯃꯥꯅ ꯀꯦꯕ ꯆꯠꯄ ꯆꯠꯄꯗꯅꯦ ꯗ꯭ꯔꯦꯁ ꯁꯦꯠꯂ ꯁꯦꯠꯂꯒ ꯆꯨꯔꯛꯏ ꯃꯌꯥꯝꯁꯦ ꯌꯥꯝꯃꯦ ꯐꯩꯅꯥꯝꯗꯤ ꯌꯥꯝꯃꯦ
ꯀ ꯀꯗꯦ ꯃꯣꯏꯗꯤ ꯌꯥꯔꯣꯏ
ꯑꯗꯨ ꯔꯤꯖꯦꯛꯁꯟꯅ ꯇꯧꯔꯗꯤ ꯐꯩꯗꯅ
ꯑꯣꯝ
ꯆꯦꯛꯁꯤꯟꯅ ꯇꯧꯗ꯭ꯔꯦ ꯈꯨꯗꯥꯡꯗꯣ ꯈꯨꯗꯥꯡꯗꯣ ꯑꯥ ꯌꯧꯒꯩ ꯊꯦꯒꯠꯀꯗꯕꯅꯦ ꯍꯥꯏꯕ ꯃꯣꯏꯅ ꯃꯣꯏꯅ ꯇꯧꯔꯤꯗꯣ ꯃꯈꯨꯠꯇ ꯂꯣꯏ ꯇꯩꯁꯟꯗꯣꯏꯅꯦꯗꯣ
ꯃꯥꯅꯦ ꯃꯥꯅꯦ
ꯑꯗꯨꯗꯤ ꯑꯌꯨ ꯊꯤꯀꯠꯄꯤꯒꯗꯕꯅꯦ ꯍꯥꯏꯕ
ꯂꯣꯁꯤ ꯀꯠꯄꯤꯗ꯭ꯔꯦ ꯃꯥꯅ
ꯆꯟꯗꯣꯟ ꯊꯤꯜꯂꯦ ꯃꯈꯨꯠꯇ ꯇꯛ ꯇꯛ ꯇꯧꯔꯦ ꯃꯣꯏꯒꯤ ꯄ꯭ꯂꯦꯠ ꯑꯃ ꯌꯣꯠꯈꯤꯗꯣ ꯂꯩꯔꯗꯤ ꯐꯗꯧꯕ
ꯑꯥꯎ ꯑꯥꯎ ꯑꯗ ꯀꯩꯅꯣꯝ ꯇꯥꯏꯔ ꯐꯥꯎꯟꯦꯁꯟ ꯐꯪꯉ ꯈꯨꯗꯥꯡꯝ ꯄꯣꯣꯟꯗꯣꯏꯅꯤ ꯂꯤꯞꯁꯤ ꯀꯩꯅꯣꯝ ꯇꯧꯔ ꯃꯣꯏ ꯄꯣꯛꯇ ꯁꯗꯣꯏꯅꯤꯥꯡꯗꯣ ꯑꯗꯨꯗ
ꯑꯩꯅ ꯈꯨꯠꯇꯒꯤ ꯐꯨꯔꯤꯠꯇ ꯐꯤꯔꯣꯟꯗ ꯆꯨꯕꯥꯖꯤꯗꯤ ꯃꯁꯥꯟ ꯇꯥꯕꯟ ꯑꯗꯨꯗꯤ ꯑꯗꯨꯝ ꯇꯥꯗꯣꯔꯕꯅꯦ ꯍꯥꯏꯕ ꯑꯗꯨ ꯈꯤꯇꯪꯗꯁꯨ ꯈꯟꯕꯕ ꯑ ꯃꯅꯤꯗꯔꯦ ꯍꯕꯅꯦ
ꯎꯝ ꯁꯥꯡꯖꯂꯃꯦꯅ ꯈꯔ
ꯂꯥꯡꯗ꯭ꯔꯤ ꯂꯥꯡꯈꯤꯗꯣꯔꯤꯕꯅꯦ ꯑꯩ
ꯆ ꯂ ꯂꯥꯡ ꯉꯝꯖ ꯉꯝꯖꯕꯤꯁꯥꯝꯇ
ꯉꯥꯡꯗꯣꯔꯤꯕꯅꯤ ꯃꯉꯣꯟꯗ ꯑꯃꯨꯛ
ꯑ
ꯐꯤꯔꯣꯟꯁꯤꯅꯅꯦ ꯂꯤꯠꯂ ꯂꯤꯠꯂꯒꯅꯦ ꯅꯩꯁꯜꯂꯒ ꯊꯝꯗꯣꯏꯕ ꯀꯩꯅꯣꯝꯅꯤ ꯁꯨꯕ꯭ꯔꯥ ꯑꯗꯨ ꯁꯨꯔꯣꯏ ꯃꯥꯅꯒ ꯄꯤꯔꯛꯑꯁꯤꯂꯛꯄ ꯑꯗꯨꯗꯤ ꯅꯪꯒꯤ ꯅꯪꯅ ꯑꯗꯨꯝ ꯇꯧꯔꯛꯑꯕꯅꯤꯅ ꯑꯗꯣ ꯅꯪꯒꯤ ꯅꯥꯇꯣꯟꯗ ꯂꯤꯠꯂꯛꯄꯅꯤꯅ ꯄꯣꯠꯇꯣ ꯀꯩꯁꯨ ꯌꯥꯝꯃꯣꯏꯗꯅ
ꯌꯥꯝꯝꯗ
ꯍꯥꯏꯗꯤ ꯎꯄꯨꯗꯒꯤ ꯑꯃ ꯂꯧꯊꯣꯛꯑꯒ ꯆꯤꯡꯊꯔꯒ ꯁꯦꯠꯂꯨꯔꯅꯤ ꯍꯜꯂꯛꯑꯒ ꯅꯩꯁꯜꯂ ꯊꯝꯃꯅꯤ ꯑꯗꯨꯒ ꯃꯊꯪ ꯑꯃꯨꯛ ꯆꯠꯄꯗꯅ ꯑꯃꯃꯨꯛ ꯂꯧꯊꯣꯛꯑꯅꯤ ꯑ ꯁꯨ꯭ꯔꯥꯁꯨ ꯑꯝꯇ ꯁꯨꯗꯦ ꯑꯗꯨꯗ ꯅꯍꯥꯟ ꯁꯥꯎꯔꯗꯣꯏꯅꯣ ꯍꯥꯏꯕꯅꯤꯗ
ꯑꯩꯈꯣꯏꯅ ꯑꯩꯈꯣꯏ ꯅꯨꯄꯥꯅꯤ ꯌꯥꯝ ꯇꯧꯋꯦ
ꯁꯔꯌꯥ
ꯑꯩꯈꯣꯏ ꯇꯥꯃꯣꯏ ꯝ ꯇꯧꯋꯦꯕ ꯃꯈꯣꯏꯅ ꯄꯥꯝꯖꯥꯅꯤꯁꯦ ꯑꯩꯅ ꯁꯨꯔꯝ ꯃꯅ ꯀꯅ ꯅꯪꯅ ꯂꯤꯗ ꯆꯠꯂꯦ ꯑꯩꯒꯤ ꯁꯦꯠꯄ ꯌꯥꯔꯣꯏ ꯅꯪꯒꯤ ꯁꯦꯠꯄ ꯌꯥꯔꯣꯏ ꯃꯥꯥꯏꯅ ꯐꯤ ꯑꯩꯈꯣꯏꯁꯨ ꯇꯧꯖꯥꯅꯤ ꯃꯣꯏꯅꯤ ꯉꯥꯡꯅꯕꯗ ꯋꯥꯏ ꯑꯩꯈꯣꯏꯁꯨ
ꯑꯗꯨꯅꯦ ꯑꯃꯅ ꯁꯨꯔꯒ ꯑꯃꯅ ꯂꯤꯠꯈ꯭ꯔꯗꯤ ꯍꯥꯏꯇꯥꯕꯅꯦ
ꯑꯗꯩꯗꯤ ꯁꯥꯎꯅꯔꯅꯤꯀꯣ ꯑꯗꯩꯗꯤ ꯐꯔꯦ ꯑꯗꯨꯩ ꯅꯪꯁꯨ ꯑꯩꯒꯤ ꯄꯣꯠ ꯁꯣꯛꯄ ꯌꯥꯔꯣꯏ ꯑꯩꯒꯤ ꯑꯗꯨ ꯇꯧꯕꯁꯨ ꯌꯥꯔꯣꯏ ꯑꯗꯨ ꯄ ꯐꯔꯛ ꯀꯗꯤ ꯇꯥꯏꯦ ꯇꯔ ꯂꯩ ꯉꯥꯒꯤ ꯊꯕꯗ ꯄꯒꯥꯏ ꯑꯗꯨ ꯄꯀꯥꯅ ꯇꯅꯤ
ꯑꯗꯣ ꯁꯨꯔꯗꯤ ꯐꯩꯗꯅ
ꯎꯝ
ꯁꯨꯗꯕ ꯑꯃꯝ ꯌꯥꯎꯔꯛꯄꯁꯤꯗꯅꯤꯅꯦ ꯏ ꯀꯥꯔꯤꯁꯦ
ꯃꯥꯅ ꯐꯤ ꯁꯨꯕꯁꯦ ꯅꯨꯡꯉꯥꯏꯇꯕ ꯅꯨꯡꯉꯥꯏꯕ ꯅꯠꯇꯕꯅꯤ ꯅꯨꯡꯉꯥꯏꯕ ꯊꯛ ꯅꯠꯇꯕꯅꯤꯅ ꯑꯗꯨꯝ
ꯎꯝ ꯀꯔꯤ ꯏꯟꯖꯥꯡ ꯆꯥꯔꯒꯦ
ꯏꯔꯣꯝꯕ
ꯏꯔꯣꯟꯕ ꯆꯥꯈ꯭ꯔꯦ
ꯏ ꯍꯝꯁ ꯍꯥꯏꯒ꯭ꯔꯦ
ꯎꯝ
ꯊꯣꯕ
ꯁꯤꯡꯖꯨꯒ ꯆꯝꯐꯨꯠꯀ ꯀꯥꯡꯁꯣꯏ ꯑꯃꯒ
ꯆꯥꯅꯛ ꯀꯅꯥ ꯊꯣꯡ ꯆꯥꯅꯥ ꯊꯣꯡꯉꯦ ꯅꯠꯇ꯭ꯔꯣ
ꯀꯇꯦ ꯄꯨꯖꯥ ꯑꯕ ꯑꯩꯁꯦ ꯀꯩꯅꯣꯅ ꯐꯤꯔꯣꯜꯁꯦ ꯑꯩꯈꯣꯏ ꯕꯣꯛꯀꯤ ꯀꯩꯅꯣꯒꯨꯝꯕꯅꯦꯕ ꯐꯩꯖꯨꯞ ꯃꯆꯥꯒꯨꯝꯕꯗꯨꯅꯦꯕ
ꯑꯣ
ꯑꯗꯨꯅ ꯈꯣꯡꯅ ꯍꯣꯡꯅ ꯑꯣꯏꯅ ꯇꯧꯒꯦ ꯃꯦꯠꯀꯦ
ꯄꯁꯨꯃꯤ ꯆꯅꯝ ꯂꯩꯥꯏꯔꯣ ꯋꯥ ꯋꯥꯗꯅꯕ
ꯋꯥꯁꯤꯡ ꯃꯦꯆꯤꯟꯗ ꯂꯩꯕꯕꯨꯗꯤ ꯌꯥꯔꯕꯅꯦ
ꯌꯥꯔꯕꯅꯦ ꯆꯠꯁꯦ ꯃꯆꯅ ꯍꯥꯏꯗꯤ ꯑꯗꯨꯝ ꯁꯦꯠꯂꯨꯔꯒ ꯁꯨꯅꯤꯡ ꯑꯗꯨ ꯊꯣ ꯍꯥꯞꯆꯤꯟ ꯊꯝꯐꯝ ꯑꯃ ꯌꯥꯔꯦ ꯁꯨ ꯀꯥꯟꯂ ꯁ ꯋꯥꯔꯦ
ꯎꯪ ꯌꯥꯔꯦꯁ ꯏꯁꯤꯡ ꯃꯆꯤꯟꯗꯨꯅ ꯂꯩꯔꯗꯤ ꯅꯣꯡꯉꯥꯂꯒ ꯑꯗꯨꯝ ꯍꯧꯗꯣꯛ ꯌꯥꯔꯦ ꯗ꯭ꯔꯥꯏ ꯇꯧꯔꯒ
ꯑꯁꯤ ꯃ ꯐꯦꯁꯄꯗꯤ ꯄ ꯃꯦꯆꯅꯦ ꯀꯥꯟꯅ
ꯀꯥꯟꯅꯩꯌꯦ ꯐ꯭ꯔꯤꯁꯇꯤ ꯆꯥꯕ ꯇꯛꯉꯗꯅ ꯃꯁꯤꯃꯤꯆꯤꯅꯒꯥꯟꯅꯃꯦꯍꯦꯜ
ꯖꯝꯗꯥꯗꯁꯨ ꯀꯥꯟꯅꯩ ꯀꯥꯗꯁꯨ ꯀꯥꯟꯅꯩ ꯊꯕꯛꯁꯨ ꯀꯣꯝꯃꯤ
ꯑꯗꯨꯅꯤ ꯋꯥꯔꯤꯁꯦ ꯅꯠꯇ꯭ꯔꯥ
ꯃꯥꯥꯟ ꯑꯗꯨꯝ ꯂꯩꯕ ꯑꯩ ꯀꯦꯖꯤ ꯌꯥꯝꯗꯕꯤꯗ ꯂꯤꯁꯤꯡ ꯑꯗꯨꯝ ꯅꯤꯄꯥꯥꯟ ꯁ꯭ꯋꯥꯏꯗ ꯑꯗꯨꯝ ꯂꯩꯕꯁꯤꯡ ꯌꯥꯝ ꯀꯟꯅ ꯇꯥꯡꯗꯕꯅꯦꯕ ꯀꯦꯖꯤ ꯑꯗꯨ ꯃꯆꯥ ꯑꯗꯨꯨꯝꯕ ꯂꯩꯕ ꯑꯗꯨꯝ ꯌꯥꯅꯦꯕ
ꯃꯉꯥꯗꯒꯤ ꯍꯧꯕ꯭ꯔꯥ ꯇꯔꯨꯛꯇ ꯍꯧꯕ꯭ꯔꯥ
ꯇꯔꯨꯛ ꯁꯗꯅ ꯃꯉꯥꯩ ꯃꯉꯥꯩ ꯍꯧꯧ ꯃꯥ
ꯎꯝ ꯑꯣ ꯃꯆꯥꯗꯨꯅ ꯐꯩꯖꯨꯞꯁꯨ ꯌꯥꯗ꯭ꯔꯁꯨ ꯃꯆꯥ ꯃꯆꯥ ꯁꯨꯕꯩꯗꯤ
ꯑꯧ ꯑꯧ ꯁꯨꯝ ꯑꯩꯈꯣꯏ ꯑꯌꯨ ꯅꯨꯡꯗꯥꯡꯒꯤ ꯐꯤꯣꯝ ꯐꯤꯣꯟ ꯁꯠꯄꯩꯗꯤ ꯑꯗꯨ ꯆꯠꯅ ꯆꯠꯗꯅ ꯐꯩꯨꯞꯨ ꯐꯩꯖ ꯀꯨꯝꯕꯗꯨꯗꯤ ꯑꯩꯈꯣꯏ ꯑꯗꯨꯝ ꯈꯣꯡꯄ ꯅꯦꯜꯂꯒ ꯑꯗꯨꯝ ꯁꯨꯔ ꯂꯣꯏꯔꯦ ꯃꯁꯥ ꯃꯁꯥꯒ ꯍꯥ ꯁꯨꯕꯅ ꯍꯥꯏꯔꯗꯤ ꯏꯊꯝꯊꯥꯗꯁꯨ ꯉꯥꯏꯔꯦ ꯐꯤꯔꯣꯝ ꯐ꯭ꯔꯗꯤ ꯑꯩꯈꯣꯏ ꯂꯤꯠꯅꯕꯒꯤ ꯐꯣꯏ ꯊꯥꯕꯗꯣ ꯑꯦ ꯁꯨꯕꯗꯣ ꯍꯦꯛ ꯀꯪꯕ ꯉꯝꯗꯕ ꯅꯨꯡꯉꯥꯏꯇꯦꯗꯅ
ꯑꯗꯨꯅꯦ ꯗ꯭ꯔꯥꯏꯌꯔꯗꯨ ꯂ ꯇꯥꯔꯗꯤ ꯐꯔꯦꯅ
ꯑꯗꯨꯟꯏꯗ ꯂꯩꯔꯗꯤ ꯐꯠ ꯇꯧꯔꯒ ꯈꯠꯁꯨꯗꯣꯛꯈꯤ ꯌꯥꯔꯦ
ꯑꯗꯨꯅꯤ ꯑꯩꯈꯣꯏꯇꯪꯗꯤ ꯁꯨꯕꯁꯨ ꯅꯠꯇꯕ ꯑꯩꯈꯣꯏꯐꯥꯎꯀꯤꯗꯤ ꯅꯨꯡꯇꯤꯒꯤ ꯐꯤꯔꯣꯜ ꯁꯤꯟꯅꯤꯡꯉꯦꯕ ꯈꯪꯕ꯭ꯔꯥ
ꯃꯥꯅꯦ ꯃꯥꯅꯦ
ꯃꯣꯏꯗꯤ ꯍꯦ ꯇꯧꯕꯒ ꯈꯤꯇꯪ ꯍꯥꯒꯠꯆꯕꯒ ꯐꯤꯔꯣꯜ ꯁꯤꯔꯣ ꯐꯤꯔꯣꯜꯁꯤꯣ ꯁꯤꯜꯂꯣ ꯍꯥꯏꯔꯒ ꯑꯗꯨꯝ ꯃꯥꯗꯤ ꯑꯗꯨꯝ ꯅꯨꯡꯇꯤꯒꯤ ꯁꯤꯜꯂꯒꯨꯝꯕꯅꯦ ꯍꯞꯇꯥ ꯑꯝꯗ ꯀꯌꯥꯔꯛꯅꯣ ꯃꯥꯜꯅꯁꯤ ꯍꯨꯏ
ꯑꯗꯨ ꯑꯍꯟꯒꯤꯗꯤ ꯌꯥꯔꯣꯏꯕ
ꯑꯗꯨꯗꯨꯅ ꯁꯤꯜꯂꯣ ꯑꯗꯨꯝ ꯍꯥꯏꯌꯦꯕ ꯑꯗꯨ ꯃꯔꯨꯏ ꯑꯣꯏꯅ ꯃꯥꯒꯤ ꯁꯤꯖꯤꯟꯅꯕꯇꯪꯒꯤ ꯑꯣꯏꯔꯁꯨ ꯑꯗꯨ ꯀꯥꯔꯠ ꯇꯥꯔꯕꯅꯦ ꯃꯁꯤ ꯊꯃꯦ ꯆꯁ
ꯑꯅꯁꯤ ꯄꯥꯏꯁꯤ ꯊ ꯑꯩꯈꯣꯏ ꯁꯜꯂꯨꯒ ꯇꯧꯋꯦꯒ ꯃꯔꯨꯞ ꯀꯨꯝꯕ ꯋꯥꯆꯤꯡ ꯃꯦꯆꯤꯟ ꯃꯔꯨꯞ ꯀꯨꯝꯕ ꯑꯃ ꯍꯧꯕ ꯌꯥꯕꯅꯣ ꯑꯩꯈꯣꯏ
ꯍ
ꯁꯦꯝꯕ ꯍꯧꯥꯎꯔꯁꯤꯗ ꯁꯦꯝꯕ ꯌꯥꯏꯌꯦ ꯑꯗꯨꯝ ꯈ ꯋꯥꯁꯤꯡ ꯃꯦꯆꯤꯟꯗꯒꯨꯝ ꯈꯔ ꯑꯐꯕ ꯑꯃ ꯈꯪꯅꯔꯒꯅꯦ ꯀꯦꯖꯤ ꯇꯔꯨꯛ ꯂꯤꯁꯤꯡ ꯇꯔꯥꯐꯧ ꯇꯥꯕꯦ ꯀꯩꯅꯣ ꯍꯟꯛꯀꯤꯨ ꯍꯧꯔꯤꯗꯣ ꯂꯤꯁꯤꯡ ꯇꯔꯥ ꯇꯥꯕꯤ ꯃꯔꯨꯣ ꯑ ꯑꯗꯨ ꯃꯥ ꯐꯂ ꯅꯦ ꯃꯤ ꯌꯥꯝꯃꯟꯗꯕꯤꯗ ꯍꯧ ꯌꯥꯦꯏꯕ ꯑꯥꯎ ꯆꯍꯤꯗꯨ ꯐꯪꯅꯔꯦꯗꯅ ꯑꯗꯨꯅ ꯐꯠꯇ꯭ꯔꯥ ꯃꯥꯡꯉꯥꯏ ꯊꯝꯖꯅ ꯑꯩꯈꯣꯏ ꯏꯃꯨꯡ ꯁꯤꯖꯤꯟꯅꯕꯩ ꯄꯥꯝꯃꯦ ꯍꯧꯖꯤꯛ
ꯃꯁꯤ ꯍꯧꯖꯤꯛ ꯂꯩꯇ꯭ꯔꯤꯁꯦ ꯑꯩꯈꯣꯏ ꯈꯛꯇꯅꯦ ꯄ ꯃꯤ ꯑꯁꯣ ꯅꯥꯀꯟ ꯃꯈꯥꯔꯣꯝ ꯁꯥꯏꯠꯇꯤ ꯂꯩꯅꯩ ꯑꯗꯨꯗꯤ
ꯅꯦ ꯍ ꯃꯣꯏ ꯗꯥꯏꯅꯦ ꯑꯗ ꯃꯣꯏꯁꯨ ꯃꯁꯥꯏ ꯅꯠꯇꯦꯗ ꯃꯣꯏꯒꯤ ꯃꯧ ꯎꯠꯂꯛꯄꯒꯤꯅꯤ ꯀꯩꯅꯣ ꯑ ꯅꯪ ꯂꯩꯔꯦ ꯑꯩ ꯂꯩꯔꯦ ꯑꯩꯣꯏꯆꯦ ꯂꯩꯔꯦ ꯑꯩꯈꯣꯏ ꯑꯍꯨꯝ ꯂꯩꯔꯦ ꯃꯤ ꯑꯍꯨꯝ ꯂꯩꯔꯦ ꯑꯗꯩ ꯀꯅꯥ ꯀꯅꯥ ꯍꯥꯏꯌꯦ ꯁꯟꯖꯅꯥ ꯍꯣꯏꯁꯨ ꯃꯣꯏꯁꯨ ꯍꯥꯏꯕꯗꯤ ꯏꯪ ꯊ ꯃꯁꯥꯏ ꯂꯩꯇꯕ ꯃꯣꯏ ꯑꯗꯨꯁꯨ ꯂꯩꯇ ꯂꯩꯕꯁꯨ ꯃꯁꯥꯏ ꯂꯩꯕꯅ ꯄꯥꯏ
ꯉꯁꯥ ꯂꯩꯕꯅ ꯐꯩ ꯀꯩꯅꯣ ꯍꯥꯎ ꯔꯖꯦ ꯋꯥꯁꯤ ꯃꯦꯁꯤꯤꯟ
ꯑꯗꯨꯅꯦ ꯑꯗꯨꯝ ꯍꯧꯗꯣꯛꯄ ꯌꯥꯏ
ꯄ ꯄꯨꯅꯕ ꯅ ꯇꯕꯤꯗ
ꯄꯨꯖꯒꯤꯁꯨꯦ ꯊꯥꯖꯟꯖ ꯌꯥꯖꯔꯦꯗꯅ ꯃꯣꯏꯅ
ꯌꯥꯏꯗꯦꯕꯨꯗꯤꯦ
ꯑ ꯀꯥꯏꯗ ꯊꯝ ꯆꯠꯂꯁꯦ ꯄꯨꯅꯕ
ꯊꯝꯖꯤꯜꯂꯁꯨ ꯀꯩꯁꯨ ꯀꯥꯏꯗꯦꯗ ꯑꯗꯨ ꯑꯗꯨꯝ ꯌꯥꯎꯅꯔꯛꯀꯅꯤꯌꯦ ꯃꯤ ꯑꯗꯨꯝ ꯃꯣꯏꯁꯨ ꯑꯗꯨꯝ ꯀꯣꯟꯅ ꯍꯣꯏ ꯑꯩꯈꯣꯏꯗꯤ ꯁꯤꯖꯤꯟꯅꯅꯕꯅꯤꯅ ꯃꯣꯏꯗꯤ ꯀꯣꯟꯅ ꯑꯗꯨꯝ ꯄꯨꯖꯒꯦꯁꯨ ꯌꯥꯔꯦꯗꯅ
ꯋꯥ ꯋꯥ
ꯌꯥꯏ ꯑꯗꯨꯁꯨ ꯍꯧꯖꯤꯟꯕ ꯀꯥꯟꯅꯕ ꯌꯥꯏ ꯑꯗꯨꯃꯥꯏꯅ ꯇꯧꯕ ꯃꯔꯨꯞꯇꯤ ꯍꯥꯏꯈꯣ ꯑꯗꯨꯃꯥꯏꯅ ꯇꯧꯕ ꯃꯔꯨꯞ ꯇꯤ ꯋꯥꯁꯤꯡ ꯃꯦꯆꯤꯟ ꯇꯔꯥ ꯂꯩꯔꯒ ꯂꯣꯏꯔꯕ ꯃꯤ ꯇꯔꯥꯒꯤ
ꯀꯗꯔ ꯈꯥ ꯇꯗ
ꯐꯩꯖꯨꯞꯀꯥ ꯍꯧꯔꯤ ꯐꯩꯖꯨꯞꯀꯤ ꯃꯔꯨꯞꯀ ꯇꯧꯔꯤ ꯃꯌꯥꯝꯗꯣ ꯃꯣꯏꯅ ꯀꯃꯥꯏꯅ ꯇꯧꯔꯤꯅꯣꯕ
ꯑꯧ ꯍꯧꯖꯤꯛꯀꯤ ꯍꯧꯖꯤꯛ ꯃꯥꯏ ꯉꯥꯛꯇꯅꯤ ꯀꯩꯅꯣ ꯑꯗꯨꯝ ꯈꯔ ꯏꯟꯇꯔꯦꯁ ꯀꯩꯝ ꯍꯥꯞꯅꯗꯦꯕ ꯑꯗꯨꯗꯤ
ꯏꯟꯇꯔꯦꯁ ꯀꯩꯝꯇ ꯍꯥꯞꯅꯗꯕꯤꯗ ꯂꯣꯏꯔꯦ ꯑꯗꯨꯝ
ꯂꯣꯏꯔꯦ ꯑꯗꯨꯝ ꯑꯩꯒꯤ ꯉꯁꯤ ꯉꯁꯤ ꯍꯧ ꯇꯧꯗꯣꯏ ꯃꯔꯨꯞꯅꯤꯗꯅꯦ ꯉꯁꯤ ꯄꯩꯁꯥꯗꯨꯗ ꯄꯨꯨꯝꯈꯠꯅꯔ ꯀꯥꯟꯥꯏꯌꯦ ꯂꯧ
ꯑꯗ ꯑꯍꯧꯕ ꯃꯔꯨꯞꯇꯨꯅ ꯀꯔꯤ ꯐꯥꯎꯖꯗꯣꯏꯕ
ꯑꯗꯒꯤ ꯑꯍꯣꯡ ꯃꯔꯣꯗ ꯑꯦꯖꯦꯟ ꯑꯣꯏꯕꯗꯨꯔꯣ ꯑꯦꯖꯦꯟꯒꯤꯗꯤ ꯀꯩꯝ ꯂꯩꯔꯦ ꯑꯦꯖꯦꯟꯁꯨ ꯈꯪꯗꯦ ꯑꯦꯖꯦꯟꯒꯤ ꯄꯩꯁꯥ ꯀꯪꯀꯥꯏꯅ ꯈꯔ ꯄꯩꯁꯟ ꯇꯥꯕꯗꯣ ꯃꯉꯥꯏꯔꯦ
ꯑꯗꯨꯃꯥꯏꯅ ꯑꯦ ꯐꯩꯖꯨꯞ ꯃꯔꯨꯞ ꯇꯧꯅꯕꯗꯗꯤ ꯑꯦꯖꯦꯟꯒ ꯑꯝꯇ ꯄꯤꯅꯗꯕ꯭ꯔꯣ
ꯀꯩꯁꯥ ꯌꯥꯝ ꯂꯧꯅꯗꯦ ꯑꯩꯁꯦ ꯀꯩꯗꯨꯝꯕꯗꯗꯤ ꯀꯌꯥ ꯍꯥꯏꯗꯤ ꯄꯣꯠ ꯂꯧꯅꯕꯅ ꯍꯥꯏ ꯄꯩꯁ ꯑꯆꯧ ꯑꯆꯧꯕ ꯗꯕꯨ ꯂꯥꯛ ꯇꯥꯕꯗꯕꯨ ꯂꯧꯅꯕ ꯋꯥꯅꯤ ꯑꯗꯨꯝꯕꯗꯗꯤ ꯑꯦꯖꯦꯟꯒꯤ ꯀꯌꯥꯝ ꯂꯧꯅꯗꯕ
ꯐꯩꯖꯨꯞꯀꯤ ꯃꯔꯨꯞ ꯇꯧꯕꯗ ꯐꯩꯖꯨꯞ ꯑꯃ ꯂꯧꯗꯕ
ꯂꯧꯗꯦ ꯃ ꯂꯩꯀꯥ ꯌꯥꯗ ꯑꯦꯖꯦꯟꯅ ꯂꯧꯗꯦ
ꯃꯣꯏꯒꯤ ꯂꯧꯗꯕ꯭ꯔꯣ ꯂꯧꯔꯑꯝꯅꯤꯗ
ꯂꯧꯗꯦ ꯍꯣꯏ ꯃꯣꯏ ꯈꯔ ꯃꯣꯏ ꯈꯔ ꯊꯥꯖꯕ ꯇꯥꯖꯕꯅꯤꯅ ꯑꯗꯨꯏꯁꯨ ꯗꯥꯏꯔꯦꯛ ꯁꯤꯔ ꯁꯤ ꯁꯤꯔ ꯀꯛꯑꯦ ꯀꯣ ꯀꯥꯏ ꯍꯥꯏꯕꯗꯣ ꯀꯛꯇꯦꯕ ꯑꯝꯇ ꯀꯛꯅꯗꯦꯕ ꯐꯅꯦꯛ ꯃꯔꯨ ꯇꯧꯋꯤ ꯃꯇꯨꯡ ꯌꯝꯇ ꯀꯛꯅꯗꯦ
ꯃꯣꯏꯅ ꯆꯥꯗꯣꯏꯁꯤꯅ ꯀꯔꯤꯗ ꯆꯥꯏꯕ ꯑꯗꯨꯗꯤ
ꯃꯣꯏ ꯆꯥꯗꯣꯏꯗꯤꯦ ꯀꯔꯤ ꯆꯥꯗꯣꯏꯅꯣ ꯈꯪꯗꯦ ꯁꯨꯝ ꯍꯣꯏ ꯑꯥꯗꯅꯤ ꯍꯥꯏꯔꯗꯤ ꯁꯤ ꯉꯥꯄꯤꯤ ꯍꯥꯏꯅ ꯑꯩꯈꯣꯏꯗ ꯃꯉꯣꯟꯗꯒ ꯆꯥꯝ ꯆꯅꯤ ꯇꯥꯔꯒ ꯇꯧꯕꯗꯣ ꯑꯗꯨꯝ ꯃꯉꯥꯏꯔꯦ ꯇꯧꯔꯛꯄꯗ ꯑꯜ ꯂꯩꯕꯗꯒꯤ ꯇꯥꯟꯖꯂꯤ ꯇꯥꯍꯜꯂꯒ ꯂꯧ ꯁ ꯃꯉꯥꯏ ꯃꯣꯏ ꯆꯥꯕꯕ
ꯑꯩꯗꯤ ꯐꯅꯦꯛ ꯃꯔꯨꯞ ꯑꯣꯏꯔꯁꯨ ꯑꯃ ꯑꯣꯏꯔꯁꯨ ꯃꯣꯏꯅ ꯇꯪꯈꯥꯏ ꯂꯧꯕ꯭ꯔꯥ ꯈꯟꯕ꯭ꯔꯥ ꯑꯗꯨꯗꯤ ꯑꯩ ꯊꯝꯃꯒꯦꯀꯣ
ꯑꯥꯎ ꯑꯥꯎ ꯊꯝꯃꯣ ꯊꯝꯃ